ꯑ
ꯑꯣ ꯇꯥꯏ
ꯒꯨꯗ ꯃꯣꯔꯅꯤꯡ
ꯀꯨꯝꯃꯣꯔꯅꯤ ꯅꯣꯏꯗꯤ ꯌꯥꯍꯧ ꯌꯥꯝꯒꯜꯂꯦꯅ
ꯍꯠ ꯊꯦꯡꯉꯦꯅ ꯍꯥꯏ ꯍꯥꯏꯅꯤꯡꯕ ꯃꯥꯜꯂꯦꯗ
ꯑꯗꯨꯅꯦ ꯑꯩ ꯑꯗꯨꯅꯦ ꯆꯥꯛ ꯊꯣꯡꯕ ꯂꯣꯏꯔꯦ ꯑꯩꯈꯣꯏꯗꯤ
ꯑꯩꯈꯣꯏ ꯑꯁ ꯉꯔꯥꯡꯗ ꯕꯣꯟ ꯌꯦꯡꯕꯒꯤꯀꯣ
ꯍꯣꯏ
ꯑ ꯌꯥꯎꯝ ꯑꯦ ꯁꯥꯕꯨ ꯁꯥꯟꯅꯔꯗꯤ ꯃꯤ ꯑꯃꯅ ꯄꯣꯕ ꯃꯤ ꯑꯃꯅ ꯀꯥꯕ ꯑꯩ ꯃꯍꯥꯎꯁꯥꯅꯤ ꯀꯥꯏꯅ ꯑꯗꯨ ꯗꯤ
ꯅꯪ ꯀꯔꯝꯕ ꯁꯄꯣꯔꯠ ꯇꯧꯋꯤꯅꯣ
ꯑꯁ ꯑꯩꯁꯦ ꯄꯣꯔꯇꯨꯒꯥꯜꯕꯨꯗꯤ ꯂꯣꯏ ꯅꯨꯡꯁꯤꯔꯕꯅꯦ ꯔꯣꯅꯥꯜꯗꯣ ꯔꯣꯅꯥꯜꯗꯣꯗꯣ ꯑ ꯆꯪꯅ ꯂꯥꯁ ꯑꯣꯏꯔꯕꯅꯤꯅ ꯃꯤ ꯅꯨꯡꯁꯤꯕꯅꯤꯅ ꯁꯞꯄꯣꯔꯗꯦꯠ ꯇꯧꯍꯟ ꯁꯤ ꯌꯥꯗꯦꯗ ꯃꯣꯏꯅ ꯒꯣꯣꯟ ꯆꯥꯅꯤꯡꯉꯥꯏ ꯍꯣꯠꯅꯗꯦꯕ ꯑꯗꯨꯝ ꯄꯁꯤꯡꯗ ꯇꯧ ꯂꯩꯔꯦ ꯑꯁ ꯄꯦꯟꯗꯦ ꯉ ꯎ
ꯑꯁ
ꯂꯣꯏꯔꯅꯤ ꯎꯝ
ꯅꯨꯡꯉꯥꯏꯇ
ꯅꯣꯏꯁꯨ ꯌꯦꯡꯕ꯭ꯔꯥ
ꯍꯥꯏꯂꯥꯏꯠꯇ ꯈꯤꯇꯪ ꯌꯦꯡꯉꯒ ꯄꯣꯛꯕꯒꯤ ꯍꯦꯕꯤꯠ ꯂꯩꯇ꯭ꯔꯦ ꯊꯃꯣꯏ ꯁꯣꯛꯅꯕ ꯍꯥꯏꯔ ꯇꯣꯛꯑꯦ ꯈꯪꯉꯕꯅꯤꯅꯀꯣ ꯄꯣꯛꯦ ꯍꯥꯏꯕꯗ
ꯄꯨꯡ ꯀꯌꯥ ꯐꯥꯎꯅ ꯌꯦꯡꯕꯗ ꯄꯨꯡ ꯑꯅꯤ ꯍꯦꯂꯦꯗ ꯑꯩꯈꯣꯏ ꯄꯣꯠ ꯇꯨꯝꯗꯦꯗ ꯑꯗꯨꯒ ꯇꯨꯝꯃꯒ ꯕꯣꯟ ꯌꯦꯡꯅꯕ ꯍꯧꯒꯠꯂꯒ ꯌꯦꯡꯕꯁꯨ ꯅꯠꯇꯦꯕ ꯗꯥꯏꯔꯦꯛ ꯇꯨꯝꯗꯕꯤꯗ ꯉꯥꯏꯕꯅꯦꯕ ꯇꯨꯝꯊꯥꯈ꯭ꯔꯗꯤ ꯑꯃꯨꯛ ꯕꯣꯟ ꯌꯦꯡꯕꯗꯣ ꯅꯨꯡꯉꯥꯏꯇꯦꯕ
ꯎꯝ ꯎꯝ
ꯀ ꯌꯦꯟꯖꯥꯡ ꯊꯣꯡꯉꯒꯦ ꯅꯣꯏꯗꯤ
ꯀꯣꯕꯤ ꯊꯉ
ꯅꯅꯦ ꯊꯣꯡꯉꯔ
ꯑꯩꯅ ꯅꯠꯇ꯭ꯔꯗꯤ ꯀꯩꯅꯣꯅ
ꯃꯔꯝ ꯌꯥꯝ ꯑꯣꯄꯖꯥꯅꯅꯦ ꯑꯗꯨ
ꯌꯥꯝ ꯑꯣꯛꯄ ꯅꯠꯇꯦꯅ ꯃꯔꯛ ꯃꯔꯛ ꯊꯨꯉꯕ ꯏꯃꯥ ꯂꯩꯇ ꯀꯥꯏꯅ
ꯑꯩꯁꯦ ꯅꯨꯡꯗꯥꯡꯗ ꯅꯨꯡꯗꯥꯡꯗ ꯊꯣꯡꯕꯤꯕꯁꯤꯅ ꯍꯌꯦꯡ ꯑꯌꯨꯛꯀꯤ ꯄꯥ ꯊꯣꯡꯈꯤꯕꯅꯤ
ꯏꯃꯥ ꯊꯕꯛ ꯆꯠꯄ ꯀꯥꯟꯗ ꯑꯩꯅ ꯊꯣꯡꯉꯉꯦ ꯑꯩꯅ ꯇꯟꯕ ꯍꯥꯟ ꯏꯃꯥꯟ ꯊꯣꯡꯉꯦ ꯑꯗꯨꯃꯥꯏꯅ ꯇꯧꯕꯅꯦ
ꯏꯃꯥꯁꯦ ꯑꯗꯨꯝ ꯊꯕꯛ ꯆꯠꯕ꯭ꯔꯣ
ꯏꯃꯥꯁꯦ ꯍꯣꯏ ꯆꯔꯆꯀꯤ ꯂꯤꯗꯔ ꯄꯥꯏꯕꯅꯤꯅ ꯃꯥꯁꯦ ꯑꯗꯨꯝ ꯀꯣꯏꯆꯠ ꯆꯜꯂꯦꯕ
ꯎꯝ ꯑ ꯐ ꯊꯕꯥꯗ ꯍꯣꯠꯅꯒꯗꯕꯅꯤꯗ ꯐ꯭ꯔꯤꯗ ꯑꯗꯨꯝ ꯂꯩꯕꯗꯤ ꯌꯥꯗꯕꯅꯤꯅꯀꯣ
ꯎꯝ
ꯑꯄꯥꯥꯡꯕꯁꯨꯗꯕ ꯂꯩ ꯅꯨꯄꯤ ꯍꯥꯏꯕ ꯂꯩ ꯇꯦ ꯅꯨꯄꯥ ꯍꯥꯏꯕ ꯂꯩ ꯇꯦ ꯂꯩ ꯃꯥ ꯃꯥꯒꯤ ꯉꯝꯖꯕꯒꯤ ꯊꯥꯛꯇ ꯊꯕꯛꯁꯦ ꯂꯣꯏ ꯁꯨꯅꯗꯣꯏꯅꯤꯗ
ꯍꯣꯏ
ꯅꯨꯄꯤꯁꯨ ꯌꯨꯝ ꯄꯥꯟꯗ꯭ꯔꯤꯉꯩꯗ ꯌꯨꯝꯗ ꯂꯩꯔꯤꯉꯩꯗ ꯌꯨꯝꯒꯤ ꯁꯦꯕꯥ ꯐꯖꯅ ꯇꯧꯍꯧꯔꯒ ꯆꯠꯄ ꯆꯥꯎꯥꯎ ꯍꯜꯂꯛꯑꯒ ꯌꯨꯝꯒꯤ ꯁꯦꯕꯥ ꯇꯧꯗꯕꯤ ꯆꯠꯁꯨ ꯏꯃꯥ ꯕꯕꯥꯅꯁꯨ ꯅꯨꯡꯁꯤꯔꯣꯏꯕ
ꯍꯣꯏ
ꯃꯔꯤꯉꯩꯗ ꯐꯖꯅ ꯄꯤꯄꯜ ꯌꯨꯝ ꯄꯥꯜꯂꯣꯏꯕ ꯁꯨꯃꯥꯏꯅ ꯍꯥꯏꯕ ꯀꯥꯡꯕꯨꯁꯤꯅꯦ ꯀꯥꯏꯅ ꯄꯥꯜꯂꯤꯁꯦ
ꯁꯤ ꯌꯦꯡꯉꯛꯇꯦ ꯑꯗꯨꯗꯤ
ꯑꯩꯗꯤ ꯌꯨꯝ ꯄꯟꯖꯔꯔꯣꯏ ꯉꯥꯏꯍꯥꯛꯇꯥꯡꯒꯤ ꯑꯃ ꯀꯥꯏꯅꯕꯒꯤ ꯉꯥꯏꯍꯥꯛꯀꯤ ꯁꯥꯎꯅꯤꯡꯕꯒꯤ ꯍꯥꯏꯕ ꯃꯥꯜꯂꯦꯗ ꯑꯗꯨꯒꯨꯝꯕ ꯋꯥꯍꯩ ꯑꯗꯨꯗꯤ
ꯑꯁ ꯐꯥꯔꯤꯁꯤꯗꯤ
ꯑꯐꯕ ꯍꯦꯛ ꯂꯥꯛꯄꯗ ꯑꯃꯨꯛ ꯊꯝꯃꯣꯏꯗ ꯑꯃꯨꯛ ꯍꯣꯡꯉꯤꯅꯤꯀꯣ
ꯈꯪꯗꯨꯗ ꯑꯁ ꯇꯧꯑꯣꯏꯗ ꯑꯩꯗꯤ ꯄꯥꯜꯂꯦ ꯌꯨꯝ
ꯅꯪꯒꯤ ꯑꯄꯥꯝꯕ ꯍꯦꯛ ꯂꯥꯡꯕꯗ ꯑꯃꯨꯛ ꯊꯝꯃꯣꯏ ꯁꯠ ꯁꯠ ꯅꯨꯄꯤ ꯅꯨꯄꯤꯒꯤ ꯊꯝꯃꯣꯏꯅꯤ ꯑꯗꯨꯒꯤ ꯃꯊꯦꯅ ꯍꯥꯏꯗꯨꯅꯤ
ꯍꯝ
ꯇꯝꯕ ꯉꯝꯗꯦꯕ ꯅꯨꯄꯤ ꯑꯗꯨꯝ ꯄꯨꯛꯅꯤꯡꯁꯦ ꯈꯨꯗꯛ ꯈꯨꯗꯛꯇ ꯍꯣꯡꯕꯤꯅꯦꯕ ꯅꯨꯄꯥ ꯄꯥꯒ ꯃꯅ ꯗꯦꯕ
ꯌꯦꯡꯉꯁꯦ ꯑꯗꯨꯗꯤ ꯏ ꯄꯥꯜꯂꯣꯏ ꯌꯨꯝꯗ ꯅꯨꯡꯉꯥꯡ ꯆꯥꯔ ꯊꯛꯒ ꯂꯩꯒꯦ ꯏꯃꯥ ꯏꯄꯥ ꯃꯅꯥꯛꯇ ꯃꯤ ꯑꯇꯣꯞꯄꯗ ꯆꯠꯇꯣꯏ ꯁꯨꯔꯨꯄꯗꯤ
ꯑꯗꯨ ꯑꯗꯨꯁꯨ ꯅꯨꯡꯉꯥꯏꯕ ꯃꯈꯜ ꯑꯃꯅꯤꯅꯦꯗ ꯑꯗꯣ ꯂꯥꯁꯇꯗꯤ ꯌꯨꯝ ꯄꯟꯗꯕꯒꯤ ꯇꯥꯏꯃꯤꯡ ꯂꯥꯛꯀꯅꯦꯕ ꯄꯟꯗꯕ ꯌꯥꯔꯣꯏꯗꯕꯩ ꯇꯥꯏꯃꯤ ꯂꯥꯛꯀꯅꯦꯕ
ꯑꯗꯨꯀꯥꯟꯗ ꯏꯃꯥ ꯏꯄꯥꯅ ꯈꯟꯕꯤꯕ ꯃꯤꯗꯣ ꯑꯗꯨꯗ ꯄꯥꯟꯗꯣꯏꯅꯦ ꯑꯩꯅꯗꯤ ꯊꯤꯔꯣꯏ ꯇꯜꯂꯦ ꯃꯤꯅ ꯍꯥꯏꯔꯁꯨ ꯌꯥꯎꯔꯣꯏ ꯏꯃꯥ ꯏꯄꯥꯅ ꯃꯣꯏ ꯁꯦꯝꯕꯤꯕꯗꯣ ꯑꯗꯨꯝ ꯑꯗꯨꯝ ꯄꯥꯂꯅꯤ
ꯌꯥꯝ ꯃꯥꯜꯂꯦꯕ ꯃꯒꯗꯤ ꯋꯥꯍꯩꯒꯗꯤ ꯄꯟ ꯇꯥ ꯄꯟꯗ ꯃꯥꯟꯗꯦꯕ ꯁꯤꯠꯇ ꯉꯥꯡꯉꯦ
ꯑꯁꯤꯒꯨꯝꯕꯅꯦ
ꯀꯣꯂꯦꯖꯇꯤ ꯀꯥꯔꯤꯕ
ꯀꯂꯦꯖꯁꯦ ꯀꯥꯔꯤ ꯀꯥꯒꯗꯕ ꯑꯩꯈꯣꯏꯁꯦ ꯁꯤꯖꯤꯍꯧꯗ꯭ꯔꯤ
ꯌ ꯀꯥ ꯍꯒꯦ ꯑ
ꯕꯤ ꯑꯦꯁ ꯁꯤ
ꯑꯦ ꯂꯥꯏꯔꯤꯛꯇꯨꯗꯤ ꯌꯥꯗꯦꯗ ꯍꯅꯗꯦꯗ ꯁꯞꯖꯦꯛꯇꯗꯤ ꯑꯩꯈꯣꯏꯗꯤ ꯍꯩꯅꯅꯕ ꯁꯕꯖꯦꯛ ꯑꯝꯇ ꯂꯩꯇꯦ
ꯑꯩꯈꯣꯏꯁꯨ ꯂꯩꯇꯕꯅꯦ ꯑꯩꯈꯣꯏꯗꯤ ꯑꯗꯨꯝ ꯈꯪꯗꯦ
ꯆꯥꯡꯉꯣ ꯌꯥꯗꯦ ꯍꯥꯏꯕꯗ ꯍ ꯅꯪꯣ ꯍꯣꯏ ꯑꯗꯨꯐꯥꯎ ꯇꯝꯗꯦꯗ ꯑꯩꯈꯣꯏꯅ ꯎ ꯑꯗꯨꯐꯥꯎ ꯇꯝꯃꯤꯗꯣ ꯐꯕ ꯐꯔꯅꯤ ꯇꯥꯝꯃꯦ ꯍꯥꯏꯕꯒꯤ ꯇꯥꯏꯇꯜꯁꯨ ꯐꯪꯉꯤꯗꯣ ꯐꯥꯔꯕꯅꯤꯅ ꯍꯈꯣꯏꯗꯤ ꯑꯗꯨ ꯈ ꯇꯝꯗ꯭ꯔꯦꯗ
ꯍꯣꯏ
ꯃꯥꯥꯏꯗ ꯁꯥꯟꯅꯥ ꯗꯚꯥꯏꯗꯥꯔ ꯍ ꯅꯥ ꯀꯅꯥ ꯂꯩ
ꯑꯩꯁꯨ ꯗꯤꯁ ꯌꯌꯥꯔꯁꯦ ꯑꯩꯈꯣꯏꯁꯦ ꯏꯕꯣꯛꯀ ꯏꯅꯥꯎꯨꯄꯥꯒ ꯂꯩ ꯍꯥꯏꯗꯤ ꯍꯧꯖꯤꯛ ꯍꯧꯖꯤꯛ ꯍꯥꯏꯕꯀꯣ ꯏꯃꯥ ꯄꯥꯕꯨꯡꯗꯤ ꯊꯕꯛ ꯇꯧꯕ ꯆꯠꯄ ꯅꯦꯕ ꯉꯁꯥꯌꯨꯛ ꯏꯄꯥꯅ ꯗ꯭ꯌꯨꯇꯤ ꯆꯠꯈ꯭ꯔꯦ ꯏꯃꯥꯅ ꯇꯔꯁ ꯆꯠꯂꯦ
ꯊꯃ ꯀꯂꯣ ꯇ ꯃꯥꯜꯂꯤ ꯅ ꯏꯅꯁ
ꯑꯍꯣꯏ ꯑꯩꯒ ꯏꯅꯥꯎꯄꯥ ꯉꯛ ꯉꯥꯏꯔꯦ
ꯎꯝ ꯆꯥꯛꯇꯦ ꯉꯁꯥꯏ ꯑꯩꯅ ꯊꯣꯡꯕ ꯂꯣꯏꯔꯦ ꯍꯥꯏ ꯆꯥꯛꯇꯦ ꯀꯔꯝ ꯀꯥꯟꯗ ꯆꯥꯗꯣꯏꯅꯣ
ꯑꯩꯈꯣꯏꯁꯦ ꯃꯤ ꯂꯣꯏꯅ ꯁꯨꯔꯀꯥꯟꯗ ꯆꯥꯕꯅꯦ ꯑꯩꯈꯣꯏꯗꯤ ꯄꯨꯡ ꯑꯦꯠꯀꯨꯝꯕ ꯑꯗꯨꯋꯥꯏꯗ ꯑꯦꯠ ꯊꯥꯔꯇꯤꯒꯨꯝꯕꯀꯣ ꯃꯤ ꯂꯣꯏꯅ ꯄꯨꯟꯕ ꯀꯥꯟꯗ ꯑꯗꯨ ꯆꯥꯕꯅꯦꯕ
ꯑꯩꯈꯣꯏ ꯑꯁ ꯑꯩꯈꯣꯏꯗꯤ ꯃꯤ ꯂꯣꯏ ꯄꯨꯜꯂꯒ ꯆꯥꯗꯦꯗ ꯑꯩꯈꯣꯏ ꯑꯁ ꯍꯥꯏꯗꯤ ꯅꯨꯡꯗꯥꯡꯕꯨꯗꯤ ꯈꯔ ꯄꯨꯜꯂꯦꯕꯀꯣ ꯑꯌꯨꯛꯀꯨꯝꯕꯁꯦ ꯑꯩꯈꯣꯏꯗꯤ ꯇꯉꯥꯟ ꯉꯥꯟꯅ ꯑꯗꯨꯝ ꯂꯥꯛꯑꯒ ꯑꯗꯨꯝ ꯆꯥꯅꯤꯡꯕ ꯃꯤꯅ ꯑꯗꯨꯝ ꯍꯥꯟꯅ ꯑꯗꯨꯝ ꯆꯥꯗ꯭ꯔꯦ ꯊꯕꯛ ꯏꯈꯥꯡ ꯄꯨ ꯆꯠꯅꯕꯅꯤꯅꯀꯣ ꯄꯨꯟꯅ ꯆꯥꯅꯗꯦꯗ ꯃꯤꯁꯨ ꯌꯥꯝꯗꯩꯗ ꯑꯩꯈꯣꯏꯗ ꯀꯩꯅꯣ ꯃꯌꯨꯝ ꯄꯥꯟꯅꯈꯤꯕ ꯅꯨꯄꯤ ꯊꯤꯅꯈꯤꯕ ꯑꯗꯨꯝ ꯌꯥꯎꯔꯕꯅꯤꯅ ꯌꯨꯝꯗꯁꯨ ꯍꯧꯖꯤꯛꯇꯤ ꯏꯃꯥꯒ ꯑꯩ ꯈꯛꯇꯪ ꯉꯥꯏꯁꯨ ꯂꯩꯗꯣꯏ ꯑꯗꯨꯗ ꯑꯍꯟꯗꯨꯁꯨ ꯇꯣꯉꯥꯟ ꯆꯥꯗꯔꯦ ꯑꯥꯏ ꯑꯇꯥꯏꯗꯨꯁꯨ ꯇꯣꯉꯥꯟ ꯂꯣꯏ ꯆꯥꯟꯅꯈ꯭ꯔꯦ ꯑꯩ ꯌꯥꯝꯗꯦ ꯌꯨꯝ ꯆꯥꯀꯥꯟꯗ ꯑꯁ ꯆꯤꯛ ꯆꯤꯛꯏꯗ ꯅꯨꯡꯉꯥꯏ ꯑꯗ ꯌꯨꯝꯗ ꯆꯠꯂ ꯑꯗꯨ ꯅꯨꯡꯉꯥꯏꯇ꯭ꯔꯦꯗ ꯏꯔꯥꯡꯒ ꯂꯩꯕꯒꯤ ꯍꯣꯏ ꯒꯤ ꯅꯨꯄꯤꯁꯨ ꯄꯣꯏꯟ ꯃꯌꯨꯝꯗ ꯆꯠꯈꯤꯕꯅꯦꯕ ꯑꯃꯨꯛ ꯍꯜꯂꯛꯇꯣꯏꯕ ꯑꯉꯥꯡ ꯃꯁꯥꯁꯦ ꯁꯣꯜꯂꯝꯈꯤꯅꯦꯕ ꯍꯧꯖꯤꯐꯥꯎ ꯍꯜꯂꯛꯇ꯭ꯔꯦ ꯍꯥꯟ ꯍꯦꯟ ꯇꯥꯍꯜꯂꯦ ꯁꯤꯅꯥꯁꯦ ꯃꯑꯣꯒꯗꯤ ꯌꯥꯝ ꯁꯥꯊꯤꯔꯝꯗꯧ ꯃꯥꯜꯂꯦ ꯑꯁ ꯐꯣꯟ ꯇꯧꯀꯥꯟꯗ ꯌꯥꯝ ꯐ꯭ꯔꯤꯗ ꯑꯣꯏ ꯂꯩꯔꯝꯃꯦ
ꯑꯩꯔꯣ
ꯍꯣꯏ ꯃꯒ ꯑꯗꯨ ꯗꯦꯕ
ꯎꯝ ꯈꯪꯗꯦꯗ ꯑꯩꯁꯦ ꯗꯤꯖꯤꯔꯁꯦ ꯄꯨꯔꯥ ꯐ꯭ꯔꯤ ꯐ꯭ꯔꯤ ꯆꯠꯈ꯭ꯔꯦꯕ ꯑꯩꯁꯦ ꯂꯥꯏꯔꯤꯛꯁꯦ ꯀꯣꯔꯦꯁꯄꯣꯟꯗꯤꯡꯗ ꯀꯥꯕꯒꯤꯀꯣ ꯑꯗꯨꯒ ꯆꯍꯤ ꯆꯍꯤꯁꯦ ꯁꯨꯗꯕ ꯊꯕꯛ ꯇꯧꯅꯤꯡꯉꯥꯏꯁꯦ ꯑꯥꯙꯥꯔꯗꯀꯣ ꯑꯗ ꯍꯥꯗ ꯆꯍꯤꯁꯦ ꯁꯨꯗ꯭ꯔꯕ ꯑꯗꯨꯒꯤ ꯅꯦꯛꯁ ꯁꯉꯥꯏꯅꯤ ꯅꯦꯛꯁ ꯌꯔꯕꯨꯨ ꯌꯧꯔꯗꯤ ꯊꯕꯛꯁꯦ ꯍꯧꯔꯅꯤ ꯖꯅꯋꯥꯔꯤꯗꯒꯤ ꯑꯩꯁꯦ
ꯑꯗꯨꯗꯤ ꯆꯍꯤ ꯆꯍꯤꯁꯦ ꯄꯨꯔꯥ ꯑꯉꯥꯡ ꯑꯣꯏꯔꯤꯖꯥꯅꯤꯅꯦꯍ
ꯑꯩꯗꯤ ꯑꯉꯥꯡꯅꯦ ꯅꯣꯏꯒꯗꯤ ꯑꯩꯁꯦ ꯄꯣꯛꯄ ꯌꯥꯔꯕꯅꯦ ꯑꯩ ꯈꯪꯉꯦ ꯑꯩꯕ
ꯐꯩꯁ ꯑꯃ ꯀꯥꯎꯒꯦꯔꯗ
ꯕꯕꯥ ꯀꯧꯕꯁꯨ ꯌꯥꯏꯅ
ꯑꯩꯈꯣꯏꯗꯤ ꯌꯥꯗ꯭ꯔꯦꯗ ꯑꯩꯈꯣꯏꯗꯤ ꯂꯤꯔꯦꯗ ꯑꯉꯥꯡ ꯑꯅꯤ ꯑꯍꯨꯝꯒ ꯄꯣꯛꯄ ꯌꯥꯔꯕꯅꯤꯅ ꯑꯩꯈꯣꯏ ꯂꯦ
ꯖꯅ ꯌꯨꯝꯒꯤ ꯃꯤꯁꯤꯡꯅ ꯍꯟꯗꯛ ꯍꯟꯗꯛ ꯃꯇꯥꯡꯗꯗꯤ ꯍꯥꯏ ꯗ꯭ꯔꯦ ꯍꯟ ꯅꯄꯤ ꯆꯤꯔ ꯏ꯭ꯔꯣ ꯀꯣꯜꯕꯅ ꯍꯪ ꯍꯗ꯭ꯔꯦ ꯑꯗꯨ ꯃꯃꯥꯡꯗꯗꯤ ꯍꯥꯏꯔꯝꯃꯦꯕꯀꯣ ꯑꯗꯨꯅ ꯁꯤꯒ ꯇꯧꯔꯕꯅꯦꯕ ꯑꯗꯣ ꯑꯩꯅ ꯑꯁ ꯁꯤꯦꯟ ꯄꯤ ꯑꯃꯒ ꯈꯪꯅꯩꯌꯦ ꯈꯣꯠꯅꯩꯦ ꯏꯖ ꯑꯗꯨꯗꯤ ꯐꯣꯇꯣ ꯊꯥꯔꯛꯑꯣ ꯀꯗꯥꯥꯏꯏꯗꯒꯤꯅꯣ ꯃꯌꯨꯝꯗꯣ ꯀꯗꯥꯥꯏꯗꯒꯤꯅꯣ ꯍꯥꯏꯒꯤꯅꯣ ꯑꯗꯨ ꯃꯥꯅ ꯍꯥꯏꯔꯛꯑꯦ ꯑꯗꯣ ꯑꯩꯗꯤ ꯑꯩꯁꯨ ꯅꯨꯄꯤꯗꯣ ꯐꯥꯎꯅꯉꯥꯏ ꯋꯥꯅꯦꯕ ꯐꯖꯅꯒ ꯃꯥꯒꯤ ꯂꯝꯗꯨ ꯃꯣꯏꯁꯨ ꯐꯖꯅ ꯈꯪꯗꯦꯕ
ꯍꯧꯖꯤꯛꯇꯤ
ꯍꯗ ꯍ ꯍꯪꯅ ꯍꯥꯏꯗ꯭ꯔꯦꯗꯅ
ꯑꯣ ꯒ꯭ꯌꯥꯃꯦꯟ ꯇꯥꯗꯕꯗꯨꯅꯦꯕ ꯅꯣꯏꯁꯦ
ꯀꯨꯏ ꯀꯨꯏꯅ ꯆꯠꯇꯦꯕ ꯑꯩꯈꯣꯏꯗꯤ ꯄꯨꯔꯥ ꯑꯉꯥꯡ ꯃꯆꯥꯒꯤ ꯇꯞꯇꯀꯣ ꯆꯍꯤꯗꯗꯤ ꯌꯥꯝꯁꯤꯜꯂꯛꯄ ꯑꯗꯣ ꯇꯕ ꯐꯣꯟꯗꯒ ꯋꯥꯔꯤ ꯁꯥꯟꯅꯕ ꯈꯣꯠꯅꯕꯁꯦ ꯄꯨꯔꯥ ꯑꯉꯥꯡ ꯃꯆꯥꯒꯤ ꯀꯇ ꯇꯧꯕꯅꯦꯕ ꯁꯦꯔꯤꯌꯁ ꯑꯣꯏꯗꯕ ꯆꯍꯤ ꯑꯃꯒꯤ ꯆꯥꯡꯗꯗꯤ ꯑꯗꯨꯝ ꯐꯥꯎꯗꯤ ꯐꯥꯎꯅꯔꯝꯕꯅꯦꯕ ꯑꯗꯣ ꯍꯣꯏ ꯗꯗꯥ ꯑꯗꯨꯅ ꯑꯁ ꯅꯪꯒꯤ ꯅꯪꯅ ꯍꯧꯖꯤꯛ ꯍꯧꯖꯤꯛ ꯈꯪꯅꯔꯤꯕ ꯅꯨꯄꯤꯗꯨꯣ ꯅꯕꯥꯅꯤꯒꯤ ꯅꯕꯥꯅꯤꯒꯤꯗꯃꯛꯇ ꯀꯍꯟꯅ ꯇꯧꯔꯒ ꯑꯁ ꯃꯥꯡꯁꯦ ꯅꯨꯡꯉꯥꯏꯇꯦ ꯈꯣꯠꯇꯦ ꯌꯥꯔꯒꯗꯤ ꯇꯣꯛ ꯀꯣꯛ꯭ꯔꯣ ꯀꯥꯏꯅ ꯑꯩꯉꯣꯟꯗ ꯍꯥꯏꯔꯛꯄ ꯑꯁ ꯄꯨꯔꯥ ꯐꯥꯒꯤ ꯇ ꯃ ꯑꯗꯨꯗꯒꯤ ꯑꯁ ꯑꯩꯁꯨ ꯕꯤꯠꯇꯨ ꯌꯥꯎꯗ꯭ꯔꯦꯕ
ꯎꯝ
ꯏꯁꯥ ꯏꯁꯥꯅ ꯅꯨꯡꯁꯤꯅꯔꯒ ꯑꯗꯨꯝ ꯂꯩꯒꯗꯕꯗꯨꯕꯨ ꯃꯣꯏꯅ ꯁꯨꯃꯥꯏꯅ ꯏꯟꯇꯔꯦꯁ ꯂꯩꯍꯟꯗꯕꯗꯣ ꯑꯣ ꯃꯣꯏꯁꯨ ꯍꯣꯏ ꯃꯥꯡꯗ ꯍꯣꯏ ꯁꯨꯃꯥꯏꯅ ꯇꯧꯔꯝꯕꯁꯨ ꯌꯥꯏ ꯇꯧꯔꯝꯗꯕꯁꯨ ꯌꯥꯏ ꯑꯗꯣ ꯃꯣꯏꯅ ꯄꯥꯝꯗꯕꯒꯤꯔ ꯑꯃꯈꯩꯅꯩꯅꯣꯃꯗꯤ ꯂꯩ ꯑꯗꯨꯒ ꯑꯩꯈꯣꯏ ꯏꯆꯦꯅꯁꯨ ꯑꯃꯨꯛ ꯅꯨꯄꯤꯒꯤ ꯀꯩꯅꯣꯗꯣ ꯐꯖꯅ ꯊꯤꯒꯠꯄ ꯑꯗꯨꯝ ꯃꯥꯗꯤ ꯀꯥꯟꯅꯗꯣꯕꯤꯗ ꯂꯩꯕꯅꯤꯅꯀꯣ ꯑꯗꯨꯝ ꯃꯣꯏ ꯅꯨꯄꯤꯈꯣꯏ ꯃꯣꯏ ꯁꯗꯥꯥꯏꯒꯤ ꯏꯃꯨꯡꯁꯤꯡ ꯑꯗꯨꯒ ꯃꯣꯏ ꯀꯩꯅꯣꯒꯤ ꯃꯣꯏ ꯏꯃꯥꯟꯅꯕꯁꯤꯡꯗ ꯃꯣꯏꯒꯨꯝ ꯊꯦꯡꯅ ꯇꯨꯝ ꯊꯦꯡꯅꯅꯕꯅꯤꯅ ꯃꯥꯅ ꯑꯗꯨꯝ ꯍꯥꯡꯉꯗꯅꯤꯕ ꯑꯁ ꯑꯗꯨ ꯅ ꯗ ꯑꯗꯨꯃꯥꯏꯅ ꯇꯧꯔꯝꯗꯧ ꯃꯥꯜꯂꯦ ꯃꯣꯏ
ꯑꯩꯈꯣꯏ ꯍꯣꯏ ꯇꯥꯕꯅꯦ
ꯀꯟꯔꯣ ꯋꯥꯔꯤꯔꯤ ꯁꯔꯥꯏꯗꯥ
ꯑꯣ
ꯅꯉꯣꯟꯗ ꯋꯥꯔꯤ ꯑꯃ ꯁꯥꯅꯕꯒꯨꯝ ꯇꯥꯕ
ꯆ ꯑꯗꯨꯗꯤꯀꯣ ꯍꯌꯦꯡ ꯋꯥ